ꯊꯥꯔꯕꯅꯤ
ꯑꯦꯁ ꯌꯥꯝ ꯐꯥꯎ ꯍꯦꯀꯣ ꯃꯤꯗꯤ꯫
ꯑꯦꯁ ꯅꯪꯅ ꯁꯥꯡꯗꯦ ꯍꯥꯏꯕꯒꯤ ꯃꯤ ꯑꯃꯅ ꯑꯩꯉꯣꯟꯗꯁꯨ꯫
ꯅꯍ ꯉꯥꯔꯥꯡ ꯑꯩ ꯍꯧꯔꯛꯑꯦ ꯉꯁꯥꯏꯗꯣ ꯀꯣꯜ ꯇꯧꯔꯛꯑꯦ ꯅꯪ ꯄꯥꯏꯈꯠꯇꯦ ꯇꯨꯝꯕ ꯃꯥꯜꯂꯦꯅ ꯑꯩꯅ
ꯑꯗꯨꯝ ꯇꯣꯛꯈ꯭ꯔꯦ ꯑꯩ ꯅꯉꯣꯟꯗ ꯄꯥꯎ ꯑꯃ ꯇꯝꯅꯤꯡꯕꯀꯣ꯫ ꯑꯗꯨꯒꯤ ꯉꯁꯥꯏꯗꯣ ꯀꯣꯜ ꯇꯧꯔꯛꯄꯅꯦ ꯍꯧꯖꯤꯛꯇꯤ ꯀꯥꯎꯈ꯭ꯔꯦ꯫
ꯑꯁ ꯆꯤꯟ ꯑꯁ ꯉꯁꯤ ꯁꯟꯗꯦꯅꯤ ꯍꯥꯏꯕꯁꯨ ꯀꯥꯎꯒ꯭ꯔ ꯃꯥꯜꯅꯦ
ꯆꯥꯛ ꯆꯥꯔꯕꯣ꯫
ꯆꯥꯥꯗ꯭ꯔꯤ ꯑꯩꯁꯤ ꯂꯨꯀꯥꯗ ꯊꯣꯡꯉꯦ꯫
ꯎꯝ ꯀꯔꯤ ꯌꯦꯟꯁꯥꯡ ꯆꯥꯗꯣꯏꯅꯣ ꯅꯣꯏꯁꯦ꯫
ꯁꯤ ꯇꯤꯟ ꯄꯤꯁꯇꯣ ꯊꯣꯡꯕ ꯃꯥꯂꯦ ꯑꯃ
ꯀꯔꯤ꯫
ꯇꯤꯟ ꯄꯤꯁ ꯇꯤꯟ ꯄꯤꯁ꯫
ꯑꯥ꯫ ꯀꯔꯤ ꯌꯦꯟꯖꯥꯡ ꯆꯥꯕ꯭ꯔꯣ ꯅꯪꯒꯤ ꯅꯨꯄꯥꯅ ꯍꯥꯏꯔ ꯀꯥꯟꯗ ꯇꯤꯟ ꯐꯤꯁ꯫
ꯎꯝ ꯑꯗꯨꯃꯥꯏꯅ ꯍꯥꯏꯒꯅꯨ ꯍꯪꯒꯥꯝ ꯉꯔꯥꯡꯒꯤꯁꯨ ꯂꯩꯌꯦ ꯑꯩꯈꯣꯏꯒꯤ ꯍꯪꯒꯥꯝ
ꯌꯨꯝꯗꯒꯤ ꯄꯨꯔꯥ ꯀꯨꯏꯔꯦꯔꯣ
ꯅꯠꯗꯦ ꯁꯤ ꯑꯩꯈꯣꯏ ꯂꯩꯀꯥꯏꯗ ꯌꯣꯟꯕꯅꯦꯕ ꯆꯤꯡꯗꯒꯤ ꯄ꯭ꯔꯞꯅꯦ ꯌꯥꯝ ꯍꯥꯎꯋꯦ ꯍꯥꯏꯔꯒ ꯀꯨꯟꯀꯨꯟꯊ꯭ꯔꯥꯅꯦ ꯀꯨꯟꯊ꯭ꯔꯥ ꯑꯁ ꯆꯔꯥ ꯑꯅꯤ ꯆꯥꯏ ꯑꯩꯈꯣꯏꯗꯣ꯫
ꯊꯥꯕ ꯂꯥꯏꯕꯗꯨꯔꯣ
ꯅꯠꯇꯦ ꯍꯁꯨ ꯍꯗꯦ ꯑꯁꯤ
ꯑꯃꯗꯨꯅꯤꯀꯣ ꯑꯣ ꯑꯣ ꯍꯥꯎ ꯍꯥꯎꯒꯅꯤ ꯑꯗꯨꯗꯤ꯫
ꯌꯥꯝ ꯍꯥꯎꯋꯦ ꯑꯁ ꯆꯔꯥ ꯑꯍꯨꯝꯒꯨꯝꯕ ꯆꯥꯕ ꯌꯥꯕꯅꯦ ꯑꯗꯣ꯫ ꯑꯩꯅ ꯉꯔꯥꯡꯗꯣ ꯑꯃꯨꯌꯦꯅ ꯂꯣꯏ ꯂꯣꯏ ꯊꯣꯡꯈ꯭ꯔꯕ꯭ꯔꯥ ꯍꯣꯏ ꯆꯥꯎꯋꯦ ꯀꯨꯟꯊ꯭ꯔꯥꯒꯤ ꯑꯩꯈꯣꯏ ꯉꯔꯥꯡꯗꯣ ꯑꯃꯨꯛ ꯆꯥꯏꯌꯦ ꯆꯥꯕ ꯉꯝꯗꯦꯕ ꯍꯧꯖꯤꯛ ꯆꯥꯕ ꯌꯥꯅꯤ ꯍꯧꯖꯤꯛꯁꯨ
ꯎꯝ ꯎꯝ
ꯌꯥꯝ ꯍꯥꯎꯋꯦ ꯑꯁꯤ ꯀꯉꯥꯎ ꯈꯔ ꯇꯧꯔꯒ ꯌꯦꯔꯨꯝꯒ ꯇꯧꯔꯒ ꯌꯥꯝ ꯍꯥꯎꯅ ꯆꯥꯏꯌꯦ ꯉꯔꯥꯡꯗꯣ ꯑꯩꯈꯣꯏ
ꯍꯥꯎꯕꯅꯤ ꯑꯗꯣ ꯉꯁꯤ ꯅꯪ ꯕꯣꯜ ꯌꯦꯡꯕ꯭ꯔꯣ ꯐ꯭ꯔꯥꯟꯁꯀꯤꯗꯣ
ꯑ ꯌꯦꯡꯗꯦ ꯑꯁ ꯑꯩ ꯐꯖꯅ ꯇꯨꯝꯗꯕꯒꯤ ꯌꯦꯡꯗꯦꯗ ꯉꯝꯁꯨ ꯉꯝꯒꯅꯤ ꯍꯥꯏꯕ ꯈꯪꯉꯦꯕ ꯃꯣꯏꯕꯨꯗꯤ ꯑꯗꯨ ꯐꯖꯥꯕꯗꯤ ꯐꯖꯥ ꯃꯥꯜꯂꯦ ꯄꯦꯅꯥꯜꯇꯤꯅ ꯉꯝꯕꯅꯦꯕ ꯃꯣꯏꯒꯤꯗꯣ
ꯑꯣ ꯍꯣꯏ ꯆꯨꯝ ꯑꯗꯨꯨ ꯃꯣꯏꯁꯦ ꯌꯥꯗꯕ ꯌꯥꯝꯃꯛ ꯐꯦꯡꯕ ꯃꯥꯜꯂꯦ
ꯑꯣ ꯑꯣ ꯀꯣ ꯉꯝꯕꯨ ꯉꯝꯅꯤꯡꯉꯗꯤ ꯀꯔꯤ ꯀꯔꯤꯅꯣ ꯆꯟꯗ꯭ꯔꯗꯤ ꯌꯥꯔꯦꯒꯨꯝꯕꯗꯣ ꯑꯗꯨꯃꯥꯏꯅ ꯇꯧꯋꯤꯅ ꯅꯣꯏꯁꯨ ꯑꯗꯨꯒꯤ ꯐꯣꯁꯀꯨꯝꯕ ꯌꯥꯝ ꯇꯣꯏꯅ ꯐꯪꯕ ꯑꯗꯨꯣ ꯌꯥꯝ ꯇꯜꯂꯦꯕ ꯅꯍꯥꯟꯕꯨꯗꯤ ꯑꯁ ꯃꯣꯏꯒꯤ ꯁꯅꯥꯕꯨꯗꯨꯗꯤ ꯑꯗꯨꯝ ꯐꯖꯩꯗ
ꯉꯝꯅꯤꯉꯥꯏ ꯊꯖꯩꯌꯦ ꯃꯣꯏꯒꯤꯗꯤ
ꯎꯝ ꯌꯦꯡꯕꯗꯤ ꯉꯁꯤꯗꯩ ꯌꯥꯝꯅ ꯌꯦꯡꯅꯤꯡꯕꯅꯦ
ꯎꯝ ꯑꯁ ꯌꯦꯡꯃꯟꯗꯅ ꯏꯁꯥꯁꯤ ꯌꯥꯗꯦ ꯉꯁꯤ ꯈꯔ ꯐꯖꯅ ꯇꯨꯝꯃꯦ ꯉꯔꯥꯡ ꯁꯨꯡ ꯉꯟꯅ ꯇꯨꯝꯅꯤꯡꯉꯥꯏ ꯇꯧꯔꯒ ꯑꯩꯅ ꯇꯨꯝꯈ꯭ꯔꯕꯅꯦ
ꯎꯝ
ꯎꯝ
ꯑꯁ ꯌꯦꯡꯅꯤꯡꯕꯗꯤ ꯌꯦꯡꯅꯤ ꯑꯗꯣ ꯅꯣꯏ ꯂꯥꯕ ꯇꯥꯏꯃꯤꯡꯗꯣ
ꯍꯣꯏ
ꯌꯥꯝꯅ ꯀꯩꯅꯣ ꯈꯔ ꯇꯥꯏ ꯑꯗꯨꯒꯤꯅꯦ
ꯉꯁꯤꯒꯤꯁꯨ ꯑꯃꯨꯛ ꯌꯦꯡꯉꯣꯇꯣ ꯌꯥꯝ ꯐꯔꯛ ꯇꯥꯕꯅꯦ ꯁ꯭ꯌꯥꯏꯗꯕꯤꯔꯤ ꯌꯦꯡꯗ꯭ꯔꯗꯤ
ꯎꯝ ꯕꯥꯔꯣ ꯃꯈꯥꯏ ꯑꯅꯤꯗ ꯌꯥꯏ ꯑꯗꯨꯒ ꯉꯔꯥꯡ ꯑꯁ ꯐ꯭ꯔꯥꯟꯁꯀ ꯃꯣꯏ ꯑꯅꯤꯗꯤ ꯄꯨꯡ ꯑꯅꯤꯗ ꯇꯥꯏꯌꯦ
ꯎꯝ ꯊ꯭ꯔꯤ ꯊꯥꯔꯇꯤꯒꯨꯝꯕꯗ ꯇꯧꯕꯗꯣ ꯃꯔꯥꯛ
ꯎꯝ ꯑꯗꯨꯒꯤꯅꯤ ꯄꯨꯡ ꯃꯔꯤꯁꯨ ꯌꯥꯏꯗ ꯄꯨꯡ ꯃꯔꯤ ꯄꯨꯡ ꯃꯔꯤ ꯃꯈꯥꯏ ꯑꯗꯨꯁꯨ ꯌꯥꯏ
ꯑꯁꯤ ꯋꯥꯟ ꯊꯥꯔꯇꯤ ꯑꯗꯨꯒꯨꯝꯕꯅꯦꯕ ꯐꯔꯛ ꯇꯥꯕꯁꯦ
ꯑꯗꯨꯅꯦ ꯐꯔꯥꯛ ꯌꯥꯝ ꯇꯥꯏꯌꯦ
ꯅꯣꯏꯅꯦꯗꯤ ꯆꯥꯛ ꯆꯥꯈ꯭ꯔꯕ꯭ꯔꯣ
ꯎꯝ ꯆꯥꯗꯔꯤꯗ
ꯎꯝ ꯍꯣꯏ ꯑꯩꯈꯣꯏꯁꯨ ꯋꯥꯔꯤ ꯉꯥꯏꯍꯥꯛ ꯁꯥꯔꯒ ꯆꯥꯅꯕ ꯇꯧꯈ꯭ꯔꯒꯦ
ꯎꯝ ꯅꯣꯏ
ꯑ ꯑꯥ
ꯑꯗꯨꯗꯣ ꯏꯟꯁꯥꯡ ꯑꯍꯥꯎ ꯑꯍꯥꯎꯕ ꯌꯣꯜꯂꯝꯒꯅꯤ ꯍꯥꯏꯕꯗꯤ ꯑꯩꯈꯣꯏ ꯆꯤꯡꯗ ꯄꯨꯔꯛꯄꯁꯤꯡꯗꯣ ꯌꯣꯟꯕ꯭ꯔꯥ
ꯑꯩꯈꯣꯏꯗꯤ ꯑꯗꯨꯝ ꯆꯤꯡꯒꯤ ꯄꯣꯠꯆꯥꯏꯁꯤꯡꯗꯣ ꯑꯗꯨꯝ ꯆꯥꯕ ꯐꯪꯉꯦꯗ ꯁꯤꯗꯗꯤ ꯑꯗꯨꯒ ꯑꯩꯈꯣꯏ ꯑꯁꯤ ꯑꯟꯇꯤ ꯑꯟꯇꯤꯗꯅ ꯁꯨꯝ ꯑꯦꯟꯁꯥꯡꯒꯨꯝꯕꯗ ꯑꯗꯨꯝ ꯐ꯭ꯔꯤꯗ ꯄꯤꯕꯅꯤꯅ ꯑꯩꯈꯣꯏꯗꯒꯤ ꯑꯗꯣ ꯌꯣꯟꯅꯤꯡꯉꯥꯏꯗꯤ ꯈꯔ ꯐꯥꯗꯕꯒꯨꯝꯕ ꯌꯣꯟꯕꯗꯤ ꯌꯥꯕꯗꯣ ꯃꯤꯁꯤꯡꯁꯨ ꯃꯅꯥꯛꯇꯨꯗꯤ ꯐꯥꯕ ꯉꯥꯛꯇ ꯌꯦꯡꯉꯦꯅ
ꯎꯝ
ꯑꯗꯨꯒꯤ ꯌꯣꯜꯂꯣ ꯍꯥꯏꯔꯒ ꯑꯁ ꯆꯥꯔꯣ ꯆꯥꯔꯣ ꯑꯗꯨꯃꯥꯏꯅ ꯇꯧ ꯌꯥꯝ ꯄꯤꯉ ꯑꯁ ꯏꯃꯅꯅꯥꯏ ꯎꯝ ꯍꯣꯏ ꯑꯍꯥꯟꯕ ꯑꯣꯏꯕꯗꯨꯅ ꯑꯗꯨ ꯈꯛꯇꯒꯤ ꯂꯏꯕ ꯍꯟꯗꯛꯇꯤ ꯑꯁꯤ ꯈꯔ ꯑꯃꯗꯨꯅꯗꯤ ꯁꯥꯏꯗ ꯃꯥꯗ ꯐꯪꯈ꯭ꯔꯦꯅ
ꯎꯝ
ꯎ ꯍꯝ
ꯁ ꯑꯣꯏꯔꯁꯨ ꯈꯤꯇꯪ ꯂꯥꯎꯕꯗꯤ ꯂꯍꯥꯎꯕ ꯌꯥꯅꯤꯅꯈꯣꯏꯁꯨ ꯀꯥꯏꯗꯅꯤꯅ
ꯎꯝ ꯑꯗꯨ ꯑꯗꯨ ꯃꯣꯏꯗꯤ ꯑꯗꯨꯝ ꯂꯥꯎꯗꯤ ꯂꯥꯎꯋꯦꯗ ꯑꯗꯨ ꯑꯣꯏꯔꯁꯨ ꯑꯩꯈꯣꯏ ꯕꯖꯥꯔꯒꯨꯝꯕ ꯆꯠꯄ ꯅꯨꯃꯤꯠꯇꯨꯗꯤ ꯕꯖꯥꯔꯗꯨꯅ ꯏꯟꯁꯥꯡ ꯅꯥꯄꯤꯗꯣ ꯂꯥꯎꯔꯒ ꯑꯃꯨꯛ ꯀꯥꯍꯟꯕꯅꯤꯅ ꯈꯔ ꯍꯣꯡꯉꯦꯕ ꯕꯖꯥꯔꯗꯗꯤ
ꯝ ꯍꯣꯡꯉꯦ
ꯑꯁꯤ ꯍꯋꯥꯏ ꯍꯋꯥꯏ ꯁꯥꯡꯕꯗ ꯑꯗꯨꯁꯨ ꯇꯔꯥꯒꯤ ꯆꯔꯥ ꯑꯅꯤꯒꯨꯝꯕ ꯆꯥꯕ ꯌꯥꯏꯕ
ꯆꯥꯎꯁꯨ ꯇꯥꯎꯕꯅꯦ
ꯎꯝ ꯁꯤꯗꯗꯤ ꯑꯃꯨꯛ ꯀꯨꯟꯅ ꯌꯣꯟꯒꯅꯤꯕ ꯅꯣꯏꯒꯤꯁꯨ ꯃꯣꯏꯒꯤꯁꯨ ꯄꯥꯛ ꯊꯣꯛꯇꯤ ꯊꯣꯛꯇꯕꯒꯤꯅꯤꯗ ꯑꯣꯛ ꯅꯪ ꯀ ꯍꯧꯒꯗꯂꯒ ꯍꯥꯠ ꯆꯇꯅꯤ ꯄꯖ
ꯀꯨꯟꯊ꯭ꯔꯥꯒꯤ ꯑꯅꯤꯈꯛꯇ ꯄꯤꯌꯦ ꯍꯥꯏꯌꯦ ꯅꯣꯏꯗ ꯈꯕꯤ
ꯑꯣ ꯑꯣ ꯀꯦꯖꯤꯗ ꯀꯌꯥꯔꯥ ꯕꯖꯥꯔꯗꯣ
ꯁꯤꯗꯗꯤꯝ ꯍꯣꯏ ꯌꯥꯡꯈꯥꯏꯒꯨꯝ ꯌꯥꯡꯈꯥꯏꯁꯨ ꯂꯥꯏꯕ ꯂꯥꯛꯑꯦ ꯑꯗꯨꯒ ꯈꯔ ꯊꯦꯡꯉꯗꯤ ꯀꯨꯟꯊ꯭ꯔꯥꯒꯤ ꯑꯗꯨꯝ ꯄꯤꯕꯅꯤ ꯀꯦꯖꯤꯗ ꯀꯨꯝ
ꯑꯣ
ꯑꯅꯤ ꯈꯛꯇ ꯑꯣꯏꯔꯗꯤ ꯀꯦꯖꯤ ꯃꯈꯥꯏ ꯐꯥꯎ ꯌꯥꯎꯗꯣꯏꯅ
ꯎꯝ
ꯣꯐꯦꯠꯀ ꯆꯥꯕ ꯃꯥꯜꯂꯦꯗ
ꯎꯝ ꯃꯣꯏꯒꯤꯁꯨ ꯃꯣꯏꯒꯤꯁꯨ ꯌꯥꯝ ꯌꯥꯝ ꯊꯣꯛꯇꯦꯗꯤ ꯍꯥꯏꯌꯦ
ꯎꯝ
ꯊꯣꯛꯇꯤ ꯊꯣꯛꯇ꯭ꯔꯕꯅꯤ ꯑꯗꯨ ꯑꯣꯏꯔꯁꯨ ꯃꯔꯛ ꯃꯔꯥꯛꯛꯇꯤ ꯌꯥꯝ ꯃꯥꯡꯕꯁꯨ ꯌꯥꯎꯕ ꯃꯥꯜꯂꯦ ꯌꯦꯟꯁꯥꯡꯒꯤꯗꯣ ꯌꯥꯝ ꯁꯤꯠꯂꯕ ꯅꯨꯃꯤꯠꯁꯨ ꯂꯩꯥꯛꯑꯦ ꯍꯥꯏꯌꯦꯕ ꯑꯗꯣ
ꯎꯝ
ꯎꯝꯈ꯭ꯔꯕ ꯂꯣꯏꯅ ꯑꯗꯨ ꯑꯩꯈꯣꯏꯒꯤ ꯆ ꯑꯦꯟꯁꯥꯡ ꯅꯥꯄꯤ ꯊꯥꯕ ꯃꯐꯝ ꯑꯩꯈꯣꯏ ꯑꯅꯥꯒꯤ ꯗ ꯑꯗꯨꯝ ꯊꯃꯅꯦ ꯃꯔꯛ ꯃꯔꯛꯇ ꯃꯥꯅꯀꯣꯂ ꯇꯧꯍꯔꯒ ꯍꯥꯏꯔꯒꯦ
ꯎꯝ
ꯅꯥꯀꯣꯄꯤꯒꯨꯝꯕꯁꯤꯡꯗꯣ ꯂꯣꯏ ꯌꯥꯝ ꯊꯨꯅ ꯄꯨꯝꯃꯤꯅ
ꯎꯝ ꯍꯣꯏ ꯅꯀꯣꯛꯄꯤꯁꯦ ꯁꯨꯃꯥꯏꯅ ꯇꯥꯎꯑꯣ ꯅꯀꯨꯞꯄꯤꯗꯤ ꯏꯊꯥꯟꯗ ꯑꯣꯏꯔꯗꯤ ꯑꯩꯗꯤ ꯆꯥꯅꯤꯡꯗꯦ
ꯁꯤꯡꯖꯨꯒꯨꯝꯕꯗ ꯑꯗꯨꯝ ꯆꯥꯕ ꯍꯥꯎꯋꯦ ꯍꯥꯏꯕꯅꯤꯗ ꯌꯦꯟꯁꯥꯡ ꯍꯥꯎꯕꯗ ꯑꯗꯨꯝ ꯈꯨꯨꯗꯤ ꯍꯥꯋꯦꯅ
ꯖꯣꯔ ꯖꯥꯝꯐꯨꯠꯇꯤ ꯌꯥꯝ ꯍꯥꯎꯋꯦ
ꯎꯝ ꯅꯀꯣꯛꯄꯤꯗꯤ ꯌꯥꯝ ꯄꯥꯝꯕꯗꯤ ꯅꯠꯇꯦꯕ ꯅꯠꯇꯦꯗ ꯅꯄꯥꯛꯄꯤꯒꯤ ꯃꯅꯥꯗꯨꯅ ꯍꯦꯟꯅ ꯍꯥꯎꯋꯦ ꯑꯩꯒꯤꯗꯤ
ꯎꯝ ꯑꯩꯁꯨ ꯑꯗꯨ ꯏꯟꯖꯥꯡꯒꯨꯝꯕꯁꯨ ꯍꯥꯎꯋꯦꯗꯅ ꯑꯗꯨꯗꯤ
ꯎꯝ ꯑꯁ ꯌꯦꯟ ꯊꯣꯡꯕꯗ ꯍꯥꯞꯄꯗꯨꯗꯤ ꯌꯥꯝ ꯍꯥꯎꯋꯦ ꯑꯗꯨ ꯅꯄꯥꯛꯄꯤꯗꯣ ꯑꯁ ꯑꯩꯈꯣꯏꯅ ꯌꯦꯟ ꯊꯣꯡꯕꯗꯣ ꯑꯃꯨꯛ ꯆꯥꯅꯤꯡꯈ꯭ꯔꯦ
ꯑꯗꯨꯅꯦ
ꯌꯥꯝ ꯍꯥꯎꯋꯦꯀꯣ ꯑꯗꯨ ꯑꯗꯨ ꯏꯟꯁꯥꯡꯗꯣ ꯀꯥꯎꯕ ꯉꯝꯗ꯭ꯔꯦ
ꯑꯗꯨꯒ ꯌꯣꯡꯆꯥꯛꯀꯤ ꯃꯔꯨ ꯈꯔ ꯈꯔ ꯍꯥꯞꯄꯗꯣ
ꯎꯝ
ꯈꯪꯕ꯭ꯔꯥ ꯑꯩꯈꯣꯏ ꯃꯔꯨ ꯍꯥꯞꯄ ꯀꯥꯟꯗ ꯆꯅꯤꯡꯉꯒ ꯊꯤꯕꯗꯣ
ꯌꯣꯡꯆꯥꯛ ꯌꯣꯡꯆꯥꯛ ꯃꯔꯨꯁꯨ ꯌꯥꯝ ꯇꯥꯡꯗꯕ ꯃꯥꯜꯂꯦ ꯍꯟꯗꯛꯇꯤ
ꯀꯔꯤ
ꯇꯥꯡꯗꯕ ꯃꯥꯜꯂꯦꯕ ꯇꯔꯥ ꯀꯨꯟꯒꯤꯁꯨ ꯌꯥꯝ ꯌꯥꯝ ꯄꯤꯌꯦꯅ ꯇꯔꯥ ꯀꯨꯟꯒꯤ ꯂꯥꯎꯔꯒ ꯑꯁꯤ ꯀꯂꯦꯖꯥꯒꯥ ꯃꯀꯟꯒ ꯃꯥ ꯇꯤꯡꯒ ꯐꯥꯏꯗꯨꯒ ꯈꯔ ꯂꯧꯔꯒ
ꯎꯝ ꯑꯗꯨꯒ ꯃꯥꯒꯤ ꯊꯥꯏꯀꯣ
ꯆꯅꯤꯡꯉꯦ
ꯌꯥꯝ ꯅꯣꯛꯅꯤꯡꯉꯦꯕ
ꯑꯩꯅꯗꯤ ꯁꯤ ꯃꯅꯨꯡꯁꯥ ꯁꯟꯒꯤ ꯃꯅꯨꯡꯁꯥꯗꯤ ꯆꯥꯅꯤꯡꯕ ꯁꯦꯝꯕꯗꯨ ꯇꯟꯕ
ꯑꯩꯈꯣꯏ ꯑꯗꯨꯒ ꯕꯣꯜ ꯐꯥꯏꯅꯦꯜ ꯌꯦꯡꯅꯤꯡꯉꯥꯏꯗꯣ
ꯌꯦꯡꯃꯤꯟꯅꯕ ꯌꯥꯏꯌꯦ ꯍꯣꯏ ꯑꯁꯤ ꯃꯣꯏꯒ ꯑꯁꯦꯡꯕꯒꯤ ꯑꯥꯔꯕꯤꯁꯤ ꯁꯤꯗ ꯌꯦꯡꯒꯦ ꯍꯥꯏꯔꯁꯨ ꯌꯦꯡꯕ ꯌꯥꯝ ꯅꯨꯡꯉꯥꯏꯈꯔꯅꯦ ꯕꯣꯜꯗꯤ ꯌꯥꯝ ꯆꯥꯎꯋꯦꯕ꯭ꯔꯥ ꯇꯣꯝ ꯃꯤ ꯌꯥꯝꯃꯜꯂꯗꯤ ꯌꯦꯡꯕ ꯅꯨꯡꯉꯥꯏꯔꯣꯏ
ꯆꯥꯃꯤꯟꯅꯔꯨꯁꯦ ꯑꯗꯨꯗ ꯑꯥꯔꯕꯤ ꯁꯤꯗ ꯑꯃꯨꯛ ꯆꯠꯂꯒ ꯌꯦꯡꯁꯦ
ꯃꯤꯟꯅꯁꯤ ꯌꯥꯏ ꯍꯣꯏ ꯑꯩ ꯑꯩꯅ ꯑꯩꯈꯣꯏꯗꯁꯨ ꯌꯦꯡꯕꯗ ꯑꯗꯨꯝ ꯌꯥꯒꯅꯤꯗ
ꯍꯣꯏ ꯑꯩꯁꯨ ꯑꯩꯈꯣꯏ ꯑꯗꯨꯝ ꯌꯦꯡꯅꯤꯡꯉꯤ ꯋꯥꯒ ꯑꯣꯆꯤꯒ ꯉꯡꯔꯒ ꯀꯣ
ꯎꯝ ꯑꯗꯣ ꯑꯩꯈꯣꯏꯗꯤ ꯂꯣꯏ ꯃꯦꯁꯤꯒꯨꯝꯕ ꯄꯥꯝꯕꯅꯤꯅ
ꯎꯝ
ꯄꯣꯅꯦꯟ ꯂꯩꯕ
ꯔꯣꯅꯦꯜꯗꯣ ꯑꯗꯣ ꯑꯩꯈꯣꯏꯒꯤ ꯏꯃꯥꯟꯅꯕꯤ ꯑꯃ ꯄꯤꯌꯥꯅꯨ ꯄꯥꯏꯕꯤꯗꯣ ꯃꯥꯗꯤ ꯃꯁꯨ ꯃꯦꯁꯤꯔꯣ
ꯃꯦꯁꯤꯅꯦ ꯍꯣꯏ ꯃꯥꯗꯤ ꯐ꯭ꯔꯥꯟꯁꯄꯨꯅ ꯍꯦꯟꯅ ꯄꯥꯝꯃꯤ ꯍꯥꯏꯌꯦ ꯑꯩꯁꯨ ꯐ꯭ꯔꯥꯟꯁ ꯄꯨꯗꯤ ꯑꯗꯨꯝ ꯌꯥꯏꯗ
ꯑꯔꯖꯦꯟꯇꯤꯟꯅꯥ ꯀꯥꯔꯗꯤ ꯅꯨꯉꯥꯏꯔꯦ
ꯑꯥ ꯑꯃꯨꯛ ꯀꯥꯔꯗꯤ ꯀꯣ
ꯑꯩꯅ ꯏꯅꯥꯎꯅꯨꯄꯥꯒꯅ ꯐ꯭ꯔꯥꯟꯁꯀ ꯑꯔꯖꯦꯟꯇꯤꯅꯥ ꯇꯥꯔꯗꯤ ꯑꯁ ꯅꯨꯡꯁꯤꯕꯉꯥꯛꯇ ꯀꯃꯥꯏꯟ ꯇꯧꯅꯤꯅ ꯑꯩ ꯐꯥꯒꯤ ꯇꯧꯔꯒ ꯇꯥꯎꯀꯥꯟꯗ ꯃꯥꯅ ꯀꯅꯥꯅ ꯀꯥꯒꯅꯤ ꯍꯥꯏꯕ꯭ꯔꯣ ꯍꯥꯏꯌꯦ
ꯑꯁ ꯕ꯭ꯔꯥꯖꯤꯜꯗꯤ ꯀꯥꯔꯣꯏꯗ ꯃꯣꯏꯒꯤ ꯁꯥꯟꯅꯕ ꯃꯑꯣꯡꯗꯣ ꯌꯥꯗꯦ
ꯄꯥꯝꯗꯦ ꯍꯣꯏ ꯐꯖꯔꯦ
ꯃꯣꯏ ꯁꯥꯟꯅꯕꯥ ꯃꯑꯣꯡꯗꯣ ꯌꯥꯗꯦ
ꯎꯝ
ꯑꯩꯅ ꯑꯩꯅ ꯈ꯭ꯋꯥꯏꯗꯒꯤ ꯌꯦꯡꯅꯤꯡꯕꯁꯦ ꯄꯣꯔꯇꯨꯒꯥꯜꯒ ꯑꯥꯔꯖꯦꯟꯇꯤꯅꯥ ꯁꯥꯟꯅꯕꯗꯨꯅꯦꯕ ꯌꯦꯡꯅꯤꯡꯕꯁꯦ
ꯑꯁ ꯈꯨꯨꯠꯇꯥ ꯑꯣ ꯑꯗꯨꯒ ꯑꯩꯈꯣꯏ ꯎꯝ ꯕ꯭ꯔꯥꯖꯤꯜꯒ ꯄꯣꯔꯇꯨꯒꯜ ꯀꯥꯔꯗꯤꯀꯣ ꯑꯩꯈꯣꯏꯒꯤ ꯀꯥꯀꯥ ꯑꯃꯥ ꯃꯈꯥꯗ ꯂꯥꯏꯕꯗꯣ ꯀꯩꯅꯣ ꯄꯥꯏꯕꯤꯒ ꯀꯥꯖꯤꯟꯗꯣ ꯅꯨꯄꯥ ꯑꯃꯥ ꯔꯦꯟ ꯂꯩꯕꯗꯣ ꯃꯥꯒꯤ ꯅꯨꯄꯤꯒ ꯃꯔꯥꯛ ꯃꯔꯥꯛꯇ ꯂꯥꯛꯑꯦꯕꯗꯣ
ꯍꯥꯏꯌꯣ ꯑꯩ ꯍꯧꯖꯤꯛ ꯒꯦꯟ ꯇꯥꯗꯦ ꯑꯣ ꯑꯣ ꯑꯣ ꯈꯪꯉꯦ ꯈꯪꯉꯦ ꯍꯣꯏ
ꯎꯝ ꯑꯗꯨ ꯃꯥꯗꯤ ꯔꯣꯅꯦꯜꯗꯣꯅꯤ ꯍꯥꯏꯌꯦ ꯑꯗꯨꯒ ꯀꯥꯔꯗꯤ ꯌꯦꯡꯕ ꯅꯨꯡꯉꯥꯏꯅꯤ ꯃꯥꯕꯨ ꯀꯥꯎꯔꯒ
ꯑꯁꯤ ꯃꯣꯏꯗꯣ ꯀ꯭ꯇꯥꯔꯗ ꯁꯥꯟꯅꯅꯤꯉꯥꯏꯗꯤ ꯆꯥꯟꯁ ꯂꯩꯌꯦꯕ ꯑꯗꯣ ꯊꯥꯖꯗꯕ ꯏꯁꯄꯦꯟꯒꯤ ꯈꯨꯠꯇ ꯁꯤꯒꯦꯔꯅ ꯑꯗꯣ ꯌꯨꯔꯣꯞ ꯃꯣꯏ ꯗꯣ ꯌꯨꯔꯣꯞꯅꯦ ꯀꯣ ꯄꯣꯔꯇꯨꯒꯜꯈꯣꯏꯗꯣ ꯌꯨꯔꯣꯞ ꯀꯥꯞꯇꯗꯤ ꯃꯣꯏꯅ ꯉꯝꯕ ꯑꯗꯨ ꯈꯪꯗꯦ
ꯑꯗꯨꯑꯣꯏꯁꯨ ꯕꯣꯜꯁꯨ ꯍꯩꯏꯌꯦ ꯍꯥꯏꯁꯨ ꯗꯥꯎꯁꯨ
ꯗꯥꯎ ꯗꯥꯎ ꯅꯤꯗꯥꯥ ꯑꯁ ꯅꯍꯥꯟ ꯑꯔꯖꯦꯟꯇꯤ ꯇꯤꯅꯥ ꯍꯣꯏꯒ ꯁꯥꯟꯅꯕ ꯅꯨꯃꯤꯠꯇꯨꯁꯨ ꯗꯥꯎꯅꯤꯗꯥ
ꯎꯝ ꯑꯗꯨꯒ ꯔꯣꯁꯤꯌꯥꯒ ꯄꯣꯔꯇꯨꯒꯜ ꯁꯅꯥꯕꯁꯨ ꯄꯣ꯭ꯔꯇꯨꯒꯜꯁꯤꯡꯁꯦ ꯗꯥꯎ ꯌꯥꯝꯃꯦ ꯃꯣꯏ
ꯑꯥ
ꯀ꯭ꯔꯣꯁꯤꯌꯥ ꯈꯪ ꯑꯗꯨꯒꯨꯝꯕꯅꯦꯗ ꯌꯥꯝ ꯅꯨꯡꯁꯤꯌꯦ ꯑꯩꯗꯤ ꯃꯣꯗ꯭ꯔꯦꯠꯄꯨ
ꯑꯗꯨꯅꯦ ꯌꯥꯝ ꯅꯨꯡꯁꯤꯌꯦ ꯑꯗꯨ ꯅꯨꯄꯥꯗꯣ ꯔꯦꯌꯜ ꯃꯦꯗ꯭ꯔꯤꯛ ꯑꯣꯏꯔꯁꯨ ꯌꯥꯝ ꯅꯨꯡꯁꯤꯌꯦ ꯏꯒꯣ ꯂꯩꯇꯕ ꯃꯤꯁꯤꯡꯗꯤ ꯑꯗꯨꯝ ꯅꯨꯡꯁꯤꯑꯦꯕ
ꯑꯩꯗꯤ ꯃꯥꯗꯤ ꯌꯥꯝ ꯏꯆꯝ ꯆꯝꯃꯦ
ꯎꯝ
ꯑꯩꯅ ꯑꯃ ꯅꯨꯡꯁꯤꯕ ꯃꯥꯅ ꯂꯤꯋꯤꯟꯗꯣꯁꯀꯤ ꯗꯣ ꯁꯟꯅꯗꯤ ꯁꯟꯅꯗꯦ ꯑꯗꯨ ꯅꯨꯄꯥꯁꯨ ꯑꯩꯗꯤ ꯅꯨꯡꯁꯤꯔꯤ
ꯕ꯭ꯔꯀꯥ ꯑꯗꯁꯨ ꯊꯣꯛꯈ꯭ꯔꯦ ꯃꯥꯗꯣ ꯇꯜꯂꯦ ꯕꯨꯋꯥꯟꯅ ꯍꯔꯥꯎꯕꯗꯣ ꯍꯔꯥꯎꯕꯗꯣ ꯃꯥ ꯊꯣꯛꯈ꯭ꯔꯤꯕꯒꯤ
ꯎꯝ ꯑꯩꯗꯤ ꯅꯨꯡꯁꯤꯌꯦ ꯃꯥꯕꯨꯗꯤ
ꯃꯤꯁꯨ ꯌꯥꯝ ꯐꯕꯅꯦ ꯃꯤ ꯂꯣꯏꯅꯃꯛ ꯅꯨꯡꯁꯤꯕꯅꯦ ꯃꯥꯁꯨ
ꯎꯝ ꯑꯗꯨꯅ ꯐꯦꯡꯅꯦ ꯃꯥꯁꯨ
ꯃꯤ ꯌꯥꯝ ꯂꯣꯏ ꯄꯥꯝ ꯂꯣꯏ ꯄꯥꯝꯅꯕꯅꯦ ꯑꯗꯨ ꯅꯨꯄꯥꯗꯨꯁꯨ
ꯎꯝ
ꯑꯁꯤ ꯔꯣꯅꯦꯜꯗꯣꯒ ꯃꯦꯁꯤ ꯇꯧꯈ꯭ꯔꯗꯤ ꯀꯅꯥ ꯀꯅꯥꯕꯨ ꯇꯧꯒꯅꯤ ꯍꯥꯏꯕꯗꯣ
ꯑꯗꯨꯒꯤꯅꯦ ꯑꯩꯁꯨ ꯈꯜꯂꯤ ꯍꯧꯖꯤꯛꯁꯦ
ꯃꯣꯏꯒꯨꯝꯅꯗꯤ ꯊꯣꯛꯄ ꯃꯤ ꯂꯩꯇꯦꯕ
ꯎꯝ